ꯇ ꯇꯥꯏ ꯀꫭ ꯍꯣꯏ ꯇꯥꯏ ꯇꯥꯏ ꯆꯥꯛ ꯆꯥꯔꯕ꯭ꯔꯣ ꯍꯧꯖꯤꯛꯇꯤ ꯆꯔꯦ ꯍꯣꯏ ꯑꯩꯁꯨ
ꯆꯥꯔꯦꯈꯣꯏꯗꯤ ꯉꯥꯟꯅ ꯆꯥꯔꯦ
ꯎꯝ
ꯆꯥꯔꯕ ꯀꯨꯏꯔꯦ
ꯆꯥꯕ ꯀꯨꯏꯔꯦ ꯑꯩꯈꯣꯏꯁꯨ
ꯎꯝ ꯄꯨꯡꯗꯤ ꯑ ꯇꯥꯔꯝꯅꯤꯀꯣ ꯄꯨꯡ ꯀꯩ
ꯍꯣꯏ ꯇꯔꯥ ꯍꯦꯟꯈ꯭ꯔꯦꯗ ꯄꯨꯡꯁꯦ ꯑꯥ ꯂꯩꯌꯦ ꯑꯣꯈ꯭ꯔꯦ
ꯎꯝ ꯑꯥꯞꯇꯔꯅꯨꯟꯒꯤ ꯆꯥꯛ ꯆꯥꯕ ꯌꯧꯔꯅꯤ
ꯑ ꯑꯩꯗꯤ ꯍꯧꯖꯤꯛꯇ ꯆꯥꯛ ꯆꯥꯕ ꯉꯥꯏꯔꯤ
ꯅꯣꯏꯗꯤ ꯊꯦꯡꯅ ꯄꯥꯏꯅꯦ
ꯎꯝ ꯑꯩꯅ ꯇ
ꯍꯦꯛ ꯍꯧꯒꯠꯄ ꯀꯥꯟꯗ ꯑꯗꯨꯝ ꯆꯠꯂꯝꯃꯦ ꯑꯩꯈꯣꯏꯗꯤ ꯍꯧꯖꯤꯛꯀꯥꯟꯗꯤ
ꯑ ꯎꯝ
ꯆꯅꯤꯡꯕꯅꯥ ꯆꯅꯤꯡꯕꯅꯥ ꯆꯥꯛ ꯀꯛꯇ ꯅꯠꯇꯦ ꯑꯇꯣꯞꯄꯁꯨ ꯑꯗꯨꯝ ꯂꯩꯕꯁꯤꯡ ꯆ ꯆꯔꯁꯨ ꯄꯨꯛ ꯇꯥꯟꯗꯦ
ꯑꯣ ꯍꯣꯏ ꯑꯗꯨꯝ ꯍꯥꯏꯌꯦ ꯃꯤꯁꯤꯡꯁꯨ
ꯀꯣꯂꯣꯏꯕ ꯀꯥꯟꯗꯀꯣ
ꯎꯝ
ꯏꯀꯥꯏꯕ ꯁꯨꯏ ꯑꯣꯕꯗ ꯍꯥꯏ
ꯑꯥꯎ
ꯎꯝ
ꯃꯣꯏꯁꯨ ꯒ꯭ꯌꯥꯟ ꯇꯥꯔꯝꯒꯅꯤ
ꯍꯣꯏ ꯑꯩꯈꯣꯏꯒꯤ ꯑꯟꯇꯤ ꯃꯆꯦꯛ ꯈꯣꯏꯗꯤ ꯑꯗꯨꯝ ꯒꯦꯟꯗꯤ ꯇꯥꯏꯄ
ꯎꯝ
ꯍꯥꯏꯗꯤ ꯇꯥꯅꯤ ꯑꯗꯨꯗ ꯂꯨꯍꯣꯡꯗ꯭ꯔꯤꯕ ꯃꯤꯁꯤꯡꯗꯤ ꯇꯥꯔꯣ
ꯂꯨꯍꯣꯡꯗ꯭ꯔꯤꯕ ꯃꯤꯁꯤꯡꯁꯤ ꯇꯥꯔꯣꯏ ꯍꯣꯏ
ꯎꯝ ꯇꯥꯔꯣꯏ ꯍꯥꯏꯕꯗꯤ ꯑꯗꯨꯝ ꯃꯤ ꯍꯥꯏꯕ ꯇꯥꯔꯁꯨꯀꯣ ꯇꯔꯁꯨ ꯑꯗꯨꯝ ꯈꯪꯉ ꯂꯣꯏꯕ
ꯎꯝ
ꯏꯆꯥ ꯇꯥꯊꯣꯛꯇ꯭ꯔꯗꯤ ꯑꯩꯈꯣꯏꯁꯨ ꯁꯨꯃꯥꯏꯅ ꯇꯧꯋꯦꯕ ꯇꯥꯕꯗꯤ ꯑꯗꯨꯝ ꯇꯥꯕꯅꯦꯕꯀꯣ ꯑꯗꯣ ꯌꯧꯕ ꯀꯥꯟꯗ ꯑꯣ ꯁꯨꯃꯥꯏꯅ ꯇꯧꯋꯦꯀꯣ ꯅꯥ ꯀꯥꯡꯪꯖꯕ ꯋꯥꯅꯤꯗ
ꯍꯣꯏ ꯑꯦꯛꯁꯄꯤꯔꯤꯌꯦꯟꯁꯁꯤꯡꯅ ꯈꯪꯕꯅꯤ ꯀꯥꯏꯩꯅꯣ
ꯎꯝ
ꯑꯦꯛꯁꯄꯤꯔꯤꯌꯦꯟꯁ ꯅꯠꯇ꯭ꯔꯗꯤ ꯈꯪꯗꯕ ꯃꯥꯜꯂꯦ ꯁꯤꯒꯨꯝꯕ ꯂꯣꯏꯅꯃꯛ ꯑꯩꯁꯨꯅꯦ ꯈꯪꯗꯦ ꯃꯤꯅ ꯀꯔꯤ ꯀꯔꯤ ꯍꯥꯏꯔꯁꯨꯀꯣ ꯑꯩ ꯏꯁꯥꯅ ꯑꯦꯛꯁꯄꯤꯔꯤꯌꯦꯟ꯭ꯁ ꯇꯧꯗꯕꯤꯒꯤ ꯈꯪꯉꯦ ꯍꯥꯏꯕꯗꯣ
ꯍꯣꯏꯅꯦ ꯑꯗꯣ ꯏꯁꯩꯒꯤꯗꯃꯛ ꯀꯩꯅꯣ ꯗ꯭ꯔꯦꯁꯁꯤꯡꯗꯤ ꯂꯣꯏꯅꯃꯛ ꯄ꯭ꯔꯤꯄꯦꯌꯔ ꯇꯧꯔꯝꯒꯅꯤꯀꯣ ꯑꯝꯗꯤ ꯂꯣꯏꯒ ꯂꯣꯏꯕ ꯍꯣꯏ
ꯑꯣꯈꯔꯦ ꯍꯣꯏ
ꯎꯝ
ꯇꯧꯗꯤ ꯇꯧꯈ꯭ꯔꯦ ꯑꯗꯨ ꯃꯥꯕꯨ ꯄꯨꯅꯤꯡꯉꯥꯏ ꯑꯃꯗꯣ
ꯎꯝ
ꯑꯗꯨ ꯇꯧꯗ꯭ꯔꯤ
ꯑꯥ
ꯑꯁ ꯏ ꯆꯦꯅ ꯑꯃ ꯂꯧꯕ ꯆꯠꯀꯦ ꯆꯠꯀꯦ ꯍꯥꯏꯔꯒ ꯆꯠꯄ ꯑꯗꯨ ꯑꯃ ꯂꯧꯕ ꯑꯁ ꯑꯩꯅ ꯄꯥꯝꯗꯕꯗꯨ
ꯑꯗꯨ ꯀꯔꯤꯒꯤ ꯅꯝ ꯄꯥꯝꯗ꯭ꯔꯗꯤ ꯀꯔꯤꯒꯤ ꯂꯧꯔꯣꯏ ꯇꯥꯕ꯭ꯔꯥ ꯍꯜꯂꯣ ꯍꯜꯂꯣ ꯇꯥꯕꯔꯣ
ꯇꯥꯗꯕ꯭ꯔꯥ
ꯍꯣꯏ ꯑꯗꯨꯖꯤꯛꯇꯤ ꯇꯥꯔꯦ ꯑꯩꯒꯤ ꯅꯦꯠꯋꯥꯛꯅꯖꯠꯂꯥ ꯈꯝꯗꯔꯦꯍꯦ ꯎꯝ
ꯅꯦꯋꯥꯛꯅꯔ ꯈꯪꯗꯦ ꯃꯔꯛ ꯃꯔꯥꯛꯇ ꯇꯥꯗꯕ
ꯎꯝ ꯍꯧꯖꯤꯛꯇꯤ ꯐꯖꯅ ꯇꯥꯔꯦ
ꯑꯗꯨ ꯈꯨꯔꯥ ꯑꯩꯈꯣꯏꯒꯤ ꯇꯋꯃꯟ ꯕꯖꯥꯠꯇꯣ ꯑꯗꯨ ꯂꯧꯔꯛꯄ
ꯑ ꯎ ꯍꯣꯏ ꯄꯟꯗ꯭ꯔꯗꯤ ꯀꯔꯤꯒꯤ ꯂꯧꯕ꯭ꯔꯣ ꯑꯇꯣꯞꯄ ꯑꯄꯥꯝ ꯑꯄꯥꯝꯕ ꯌꯦꯡꯉꯣ ꯌꯥꯝ ꯂꯩꯕꯅꯦ
ꯍꯣꯏ ꯑꯄꯥꯝꯕ ꯅꯣꯡꯃ ꯑꯃ ꯌꯦꯡꯒꯦ
ꯑꯁꯤꯒꯨꯝꯕ ꯁꯣ ꯁꯣꯞꯄꯤꯡ ꯇꯧꯕ ꯀꯥꯟꯗꯀꯣ ꯅꯨꯡꯉꯥꯏꯌꯦ ꯅꯨꯡꯉꯥꯏꯕꯅꯤꯀꯣ ꯃꯇꯝ
ꯎꯝ
ꯐꯧꯗ꯭ꯔꯤꯉꯩꯗꯤ
ꯎꯝ
ꯑꯗꯨꯝ ꯀꯜꯂꯒ ꯅꯨꯡꯉꯥꯏ ꯍꯔꯥꯎꯕꯅꯤ ꯑꯗꯣ ꯑꯗꯨꯝ ꯇꯣꯂꯛꯄ ꯀꯥꯟꯗꯗꯤ ꯑꯗꯨꯝ ꯋꯥꯕ ꯍꯥꯏꯕ ꯇꯥꯔꯦ ꯍꯥꯏꯕꯗꯤ
ꯎꯝ
ꯏꯁꯥ ꯀꯣꯏ ꯇꯨꯝꯅꯤꯡꯗꯕꯁꯨ ꯌꯥꯏꯑꯦꯕꯀꯣ ꯄꯄ ꯀꯗꯗꯤ ꯑꯁꯤꯒꯨꯝꯕ ꯈꯟꯗꯤ ꯑꯩꯈꯣꯏꯒꯤ ꯅꯨꯄꯥꯅ ꯒ꯭ꯌꯥꯟ ꯇꯥꯗ꯭ꯔꯗꯤꯀꯣ ꯍꯁ ꯁꯋꯥ ꯄꯁꯅꯤ ꯀꯞꯁꯨ ꯀꯞ ꯅꯨꯡꯛꯁꯨꯠ ꯅꯨꯡꯛ ꯏꯇꯥꯟꯗ ꯂꯩꯔꯒ ꯁꯨꯃꯥꯏꯅ ꯇꯧꯕꯅꯤꯍꯦ ꯅꯣꯏꯗꯤ ꯇꯧꯔ ꯂꯝ ꯔꯣꯏ ꯑꯩꯗꯤ ꯁꯨꯃꯥꯏꯅ ꯇꯧꯋꯦ ꯎꯄꯥꯏ ꯂꯩꯇꯦꯗꯅ
ꯃꯥ ꯃꯥꯗꯣ ꯌꯨ ꯊꯥꯛꯄ ꯃꯥꯜꯂꯦ ꯀꯣ ꯌꯨ ꯈꯔ ꯈꯔ ꯊ ꯍꯥꯏꯌꯦꯀꯣ ꯃꯔꯛ ꯃꯔꯛꯇ ꯑꯁ ꯑꯗꯨꯒꯨꯝꯕ ꯅꯨꯄꯤꯁꯤꯡ ꯑꯁ ꯋꯥꯕꯅꯤꯀꯣ ꯏꯆꯦ ꯈꯣꯏꯗꯒꯤ ꯈꯪꯕ ꯑꯩꯁꯨ ꯀꯞ ꯀꯕꯒ ꯂꯩꯕꯤꯗꯤ ꯏ ꯆꯦ ꯈꯣꯏꯗꯤ
ꯑ ꯐ ꯔꯁ ꯆꯃ
ꯎꯝ ꯇꯥꯗꯦ ꯃꯣꯏꯁꯦ ꯍꯥꯏꯔꯁꯨ ꯇꯥꯗꯕ ꯉꯥꯛꯇꯅꯤ
ꯑꯥ ꯍꯧꯖꯤꯛꯇ ꯗꯤ ꯍꯣꯏ ꯖꯖꯥ ꯂꯩꯅꯤ ꯑꯗꯨꯁꯨꯣꯔꯁꯨ
ꯎꯝ
ꯑꯩꯣꯏꯒꯤ ꯋꯥ ꯂꯥꯎꯗ
ꯑꯣ ꯍꯣꯏ ꯋꯥꯁꯦ ꯂꯧꯗꯕꯅꯦ ꯃꯣꯏꯁꯤꯡꯁꯦ ꯈꯪꯗꯦ
ꯕ ꯐ ꯑ
ꯎꯝ
ꯃ ꯆꯠꯇꯦ ꯑꯗꯨꯝ ꯑꯗꯨꯈ꯭ꯔꯕ ꯃꯥꯜꯂꯦꯕ ꯍꯥꯏ ꯑꯩ ꯊꯕꯛ ꯇꯧꯕ ꯉꯝꯗ꯭ꯔꯦꯗꯅ ꯑꯗꯨꯝ ꯏꯁꯥ ꯑ ꯐꯥꯔꯁꯇ ꯑꯩꯒꯤ ꯏꯆꯦ ꯀꯖꯤꯟ ꯁꯤꯁꯇꯔꯅ ꯂꯥꯛꯑꯦ ꯑꯗꯣ ꯃꯥꯅ ꯂꯣꯏꯅꯃꯛ ꯁꯨꯕꯤꯔꯒꯀꯣ ꯑꯉꯥꯡꯁꯤꯡꯒꯤ ꯑꯩꯒꯤ ꯂꯣꯏꯅꯃꯛ ꯁꯨꯔꯨꯔꯒ ꯑꯃ ꯑꯃꯨꯛꯀ ꯑꯃꯒꯤ ꯌꯨꯝꯗ ꯆ ꯀ꯭ꯔꯦ ꯑꯗꯨ ꯅꯦꯛꯁ ꯗꯦꯗ ꯑꯩꯒꯤ ꯏꯅꯥꯎꯅꯨꯄꯤ ꯑꯃꯨꯛꯀ ꯀꯨꯟꯗꯒꯤ ꯂꯥꯛꯄ
ꯑꯣ
ꯑꯦ ꯑꯗꯨ ꯃꯥꯅ ꯑꯗꯨ ꯂꯣꯏꯅꯃꯛ ꯁꯨꯔꯝꯃꯦ ꯁꯨꯔꯒ ꯅꯦꯛꯁ ꯂꯩꯗ ꯑꯃꯨꯀ ꯃꯥꯒꯤ ꯀꯗ ꯁ ꯁꯀ꯭ꯔꯦꯕꯃ ꯑꯗꯨ ꯊ꯭ꯔꯤ ꯗꯦꯖꯇ ꯑꯩꯅ ꯁꯨꯕ ꯑꯗꯨꯝ ꯍꯧꯔꯦꯕꯀꯣ ꯑꯗꯨ ꯃꯇꯝ ꯗꯤ ꯑꯩꯒꯤ ꯅꯨꯄꯥꯁꯨ ꯑꯗꯨꯝ ꯍꯦꯜꯞ ꯇꯧꯋꯦ ꯑꯗꯣ
ꯑꯥ
ꯑꯣꯔꯝꯕ ꯃꯂꯦ ꯊ꯭ꯔꯤ ꯋꯥꯋꯛꯁ ꯀꯝꯄ꯭ꯂꯠ ꯌꯧꯗ꯭ꯔꯤꯥꯏ ꯑꯗꯨꯝ ꯀꯣꯏꯕ ꯆꯀ꯭ꯔꯦ ꯑꯗꯨꯗ ꯅꯣꯡꯃ ꯃꯔꯛ ꯃꯔꯛꯇꯗꯤ ꯅꯨꯡꯇꯤꯟꯗꯁꯨ ꯀꯩꯅꯣ ꯅꯨꯡꯊꯪꯗꯁꯨ ꯑ ꯊꯤꯡꯅ ꯍꯜꯂꯑꯦꯕꯀꯣ ꯑ ꯑꯗꯨꯒꯤ ꯁꯥꯎꯅꯤꯡꯕ ꯀꯝꯅꯤꯡꯕ ꯋꯥꯕ ꯀꯥꯟꯗꯀꯣ ꯇꯨꯝꯒꯦ ꯍꯥꯏꯕ ꯀꯥꯟꯗ ꯇꯨꯝꯕ ꯌꯥꯗꯕ ꯑꯉꯥꯡꯅ ꯄꯤꯗꯕ ꯑꯗ ꯑꯩꯈꯣꯏꯁꯨ ꯐꯖꯅ ꯐꯝꯕ ꯌꯥꯗꯕꯀꯣ ꯍꯣꯁꯄꯤꯇꯥꯜꯗꯄꯣꯛꯕꯦ ꯑꯗꯨꯗ ꯑꯩ ꯌꯥꯝ ꯀꯥꯅꯤꯡ ꯅꯨꯡꯖꯥꯅꯤꯍꯦ
ꯑꯗꯨ ꯅꯪꯒꯤ ꯀꯔꯤꯅꯣ ꯁꯤꯁꯇꯔ ꯈꯣꯏꯗꯤ ꯅꯪꯒꯤ ꯅꯨꯄꯥ ꯈꯣꯏꯗꯒꯤ ꯁꯤꯁ ꯗꯇꯔ ꯌꯥꯝ ꯂꯩꯕꯁꯤꯗꯤ
ꯎꯝ ꯂꯩꯑ ꯂꯩꯕꯨꯗꯤ ꯂꯩꯦ ꯑꯗꯨ
ꯐꯖꯅ ꯍꯦꯜꯞ ꯇꯧꯗꯕ꯭ꯔꯣ
ꯎꯝꯗꯦ ꯍ
ꯑꯥ
ꯁꯦꯝꯦꯝꯕꯤ ꯗꯦ ꯍꯥꯏꯕ ꯇꯥꯔ
ꯅꯪꯅ ꯍꯥꯏꯒꯗꯕꯅꯦ
ꯍꯣꯏꯅꯦ ꯑꯗꯨꯝ ꯎꯝ ꯑꯗꯨꯝ ꯇꯧꯕ ꯉꯝꯗꯕꯗꯤ ꯑꯗꯨꯝ ꯍꯣꯏ
ꯎꯝ
ꯍꯥꯏ ꯄꯥ ꯎꯦ
ꯑꯣ ꯑꯣ ꯈꯪꯗ꯭ꯔꯦꯅꯦ
ꯍꯥꯏ ꯇ
ꯑꯩꯒꯤꯁꯨ ꯈꯪꯗꯔꯤꯅꯦ ꯀꯅꯥ ꯍꯦꯜꯞ ꯇꯧꯕꯤꯔꯛꯁꯨ ꯈꯪꯗ꯭ꯔꯦ ꯄꯣꯛꯄ ꯀꯥꯟꯗ ꯈꯪꯒꯅꯤ ꯃꯤ ꯂꯣꯏꯅꯃꯛ ꯃꯣꯏꯒꯤ ꯃꯣꯏꯒꯤ ꯊꯕꯛꯇ ꯀꯨꯄꯥꯏ ꯇꯧꯈ꯭ꯔꯕꯒꯤꯀꯣ
ꯍꯧꯖꯤꯛꯀꯥꯟꯗꯤ ꯑꯩꯒꯤ ꯅꯪ ꯈꯪꯉꯤꯗꯅ ꯑꯩꯒꯤ ꯏꯆꯦ ꯑꯥ ꯑꯗꯨꯗꯤ ꯅꯪ ꯀꯪꯗꯤ ꯀꯪꯒꯅꯤ ꯑꯗꯨ ꯃꯅꯥ ꯍꯧꯖꯤꯛꯇꯤ ꯑ ꯆꯀ꯭ꯔ ꯗꯦꯜꯂꯤ ꯆꯀ꯭ꯔ
ꯑꯣ ꯑꯣ ꯀꯅꯥꯔꯥ ꯎꯝ
ꯏꯖꯦꯄꯦ
ꯑꯥ ꯑꯠꯆꯥ ꯑꯠꯆꯥ ꯑꯗꯨ ꯅꯪꯒ ꯆ ꯄꯣꯛꯃꯤꯟꯅꯕꯅꯤꯀꯣ
ꯑꯨꯝ ꯄꯨꯃꯤꯟꯅꯕ ꯅꯠꯇꯦ ꯏꯄꯥꯒ ꯃꯥꯒꯤ ꯃꯄꯥꯒ ꯕ꯭ꯔꯗꯔ ꯃꯅ ꯍꯣꯏ ꯅꯨꯄꯥ ꯎꯝ ꯗꯤꯁꯌꯣꯗꯒꯤ ꯆꯀ꯭ꯔ
ꯀꯔꯤ ꯇꯧꯒꯦ ꯍꯥꯏꯕ꯭ꯔꯣ ꯗꯦꯜꯂꯤꯗ
ꯑ ꯄꯇꯝꯖꯞ ꯇꯧꯒꯦ ꯃꯜꯂꯦ
ꯑꯣ ꯃꯥꯒꯤ ꯏꯁꯩꯗꯣ ꯌꯥꯝ ꯅꯨꯡꯁꯤꯕ ꯏꯁꯩ ꯑꯃ ꯂꯩꯅꯦ
ꯍꯣꯏ ꯏꯆꯦ ꯆꯥꯛꯄꯗꯤ ꯍꯥꯏꯕꯖꯥꯅꯤꯍꯦ ꯃꯥꯗꯤ
ꯎꯝ ꯑꯗꯨ ꯏꯁꯩꯗ ꯄ꯭ꯔꯣꯐꯦꯁꯅꯦꯜ ꯂꯥꯏꯟ ꯆꯠꯄꯁꯨ ꯌꯥꯒꯅꯤꯅꯦ ꯃꯥꯗꯤ ꯇ꯭ꯔꯦꯅꯤꯡ ꯈꯔ ꯂꯧꯔꯒ ꯀꯣ
ꯍꯣꯏ ꯑꯁꯨꯨꯝꯃꯥꯏꯅ ꯍꯥꯏꯕꯅꯦꯕ ꯃꯥꯒꯤ ꯃꯅꯥꯎꯅꯨꯄꯤꯁꯨ ꯏꯆꯦ ꯁꯛꯄ ꯑꯃꯒꯤ ꯃꯀꯣꯟꯁꯨ ꯃꯀꯣꯟꯗꯣ ꯌꯥꯝ ꯄꯖꯕꯅꯦ ꯑꯗꯨ ꯁꯛꯑꯣ ꯁꯛꯑꯣ ꯑꯩꯈꯣꯏꯗꯤ ꯁꯥꯟꯅꯤꯡꯂꯁꯨ ꯐꯠꯇꯦꯗꯅ ꯄꯥꯝꯃꯨꯏꯑꯦꯕ ꯃꯣꯏ ꯃꯣꯏꯒꯤ ꯃꯣꯏ ꯏꯗ ꯍꯥꯏꯔ ꯑꯗꯨꯝ
ꯍꯣꯏ
ꯁꯤ
ꯎꯝ ꯃꯥꯒꯤ ꯏꯁꯩ ꯑꯃ ꯅꯨꯡꯁꯤꯕꯗꯣ ꯂꯨꯍꯣꯡꯕꯒꯨ ꯂꯨꯍꯣꯡꯕꯒꯤ ꯏꯁꯩꯗꯣ
ꯑꯗꯨ ꯏꯁꯩ ꯑꯩ ꯑꯩꯈꯣꯏ ꯋꯤꯃꯦꯟ ꯁꯣꯁꯥꯏꯇꯤꯅ ꯐꯖꯅ ꯁꯛꯄꯤꯌꯦꯅꯦ ꯑꯩ
ꯑꯣ ꯑꯥ